ꯄꯤꯕ꯭ꯔꯣ ꯏꯌꯥꯝꯕ ꯄꯤꯕꯣ
ꯇꯔꯤꯌꯦ
ꯑꯥ
ꯀꯃꯥꯏꯅ ꯇꯧꯔꯤ ꯍꯧꯖꯤꯛ
ꯍꯧꯖꯤꯛꯀꯥꯟꯁꯤ ꯑꯗꯨꯝ ꯅꯨꯡꯉꯥꯏꯒ ꯍꯥꯏꯇꯥꯔꯦ ꯑꯌꯥꯝꯕ ꯍꯧꯖꯤꯛꯁꯤ ꯄ꯭ꯔꯤꯊꯤꯕꯤꯁꯦ ꯄꯣꯂꯤꯇꯤꯛꯁꯁꯦ ꯈꯤꯇꯪ ꯁ꯭ꯇꯦꯕꯤꯂꯤꯇꯤ ꯂꯩꯇꯕ ꯃꯥꯜꯂꯤꯅꯦ ꯍꯧꯖꯤꯛꯁꯦ ꯑꯌꯥꯝꯕ
ꯍꯣꯏꯅꯦ ꯑꯗꯨꯅꯤ ꯇꯧꯔꯤꯁꯦ ꯁꯨꯝ ꯑꯩꯈꯣꯏꯅ ꯎꯕꯗ ꯌꯦꯡꯕꯗ ꯍꯥꯏꯇꯥꯔꯦꯅꯦ
ꯏꯟꯗꯤꯌꯥꯒꯤ ꯑꯀꯣꯏꯕꯗꯅ ꯉꯔꯥꯡ ꯅ꯭ꯌꯨꯁ ꯑꯃꯗ ꯊꯦꯡꯅꯕꯗ ꯌꯥꯝꯕ ꯆꯩꯅꯥꯒꯤ ꯃꯤꯂꯤꯇ꯭ꯔꯤ ꯕꯦꯁꯇꯣ ꯏꯟꯗꯤꯌꯥꯒꯤ ꯑꯔꯨꯅꯥꯆꯜ ꯄ꯭ꯔꯗꯦꯁ ꯂꯣꯝꯗ ꯅꯛꯁꯤꯜꯂꯛꯑꯦ ꯍꯥꯏꯗꯅ ꯄꯤ ꯌꯥꯏꯈꯕ ꯂꯥꯛꯑꯦ ꯍꯥꯏꯗꯨꯅ ꯐꯦꯠ ꯇꯥꯏꯅꯩ
ꯍꯣꯏ ꯍꯣꯏ ꯑꯩꯁꯨ ꯑꯗꯨꯃꯥꯏꯅ ꯍꯥꯏꯔꯞ ꯊꯦꯡꯅꯩꯌꯦ ꯃꯣꯏ ꯀꯩꯅꯣ ꯇꯧꯋꯦꯅ ꯑꯗꯣ ꯈꯪꯗꯦ ꯇꯧꯔꯤꯁꯦ ꯏꯟꯗꯤꯌꯥꯒꯤ ꯄꯣꯂꯤꯁꯤꯗ ꯀꯔꯤ ꯂꯩꯔꯤꯅꯣ ꯑꯣꯏꯅ ꯇꯧꯔꯤꯁꯦ ꯑꯗ ꯏꯗꯤꯏ ꯂꯝꯁꯤꯅ ꯀꯃꯥꯏꯅ ꯇꯧꯔꯤꯅꯣ ꯁꯨꯝ ꯁꯨꯝ ꯃꯆꯦꯠ ꯃꯆꯦꯠꯅꯣ ꯁꯨꯝ ꯅꯣꯡꯃꯒꯤ ꯃꯆꯦꯠ ꯃꯆꯦꯠ ꯃꯤꯅ ꯑꯇꯣꯞꯄ ꯊꯪꯅꯔꯤꯕ ꯀꯟꯇ꯭ꯔꯤꯉꯩꯁꯤꯅ ꯁꯨꯝ ꯈꯔ ꯂꯧꯋ ꯈꯔ ꯂꯧ ꯂꯥꯁ ꯑꯝꯇ ꯂꯩꯍꯧꯔꯨꯗꯣꯏꯔꯥ
ꯏꯟꯗꯤꯌꯥꯖꯤ ꯏꯟꯗꯤꯌꯥꯖꯤ ꯌꯥꯝꯕ ꯀꯩꯅꯣꯒꯤ ꯑꯣꯏꯅ ꯏꯟꯇꯔꯅꯦꯁꯅꯦꯜꯒꯤ ꯑꯣꯏꯅ ꯃꯤꯂꯤꯇ꯭ꯔꯤꯗ ꯐꯣꯔꯠ ꯂꯥꯔꯖꯦꯁ ꯀꯟꯇ꯭ꯔꯤꯅꯤ ꯌꯥꯝꯅ ꯃꯄꯥꯡꯒꯟ ꯀꯟꯕ ꯀꯟꯇ꯭ꯔꯤ ꯑꯃꯗꯤ ꯂꯩ ꯑꯣꯏ ꯑꯣꯏꯔꯒꯗꯤ ꯂꯩꯔꯤ ꯍꯧꯖꯤꯛꯐꯒꯤ ꯑꯣꯏꯅ ꯑꯗꯨ ꯃꯥꯒꯤ ꯑꯀꯣꯏꯕꯗ ꯂꯩ ꯂꯩꯕꯥꯛꯉꯁꯤꯦ ꯃꯥꯒꯤ ꯔꯤꯂꯦꯁꯟꯁꯦ ꯈꯤꯇꯪ ꯐꯖꯗꯕ ꯃꯥꯜꯂꯦꯅꯦ ꯍꯧꯖꯤꯛꯀꯥꯟꯁꯦ ꯑꯩꯈꯣꯏꯅ ꯁꯨꯝ ꯌꯦꯡꯖꯕ
ꯍꯣꯏ ꯔꯤꯂꯦꯁꯟꯁꯤ ꯀꯌꯥ ꯐꯠ ꯐꯠꯇꯦ ꯍꯥꯏ ꯇꯔꯦ ꯁꯨꯝ ꯏꯟꯗꯤꯌꯥꯒꯤ ꯊꯪꯅꯔꯤꯕ ꯂꯩꯅꯔꯤꯕ ꯑꯩꯈꯣꯏ ꯏꯁꯇꯁꯨ ꯋꯦꯁꯇꯁꯨ ꯅꯣꯔꯠꯇꯁꯨ ꯑꯗꯨ ꯁꯥꯎꯠꯇꯁꯨ ꯂꯩꯔꯤ ꯃꯌꯥꯝꯁꯦ ꯔꯤꯂꯦꯁꯟꯁꯤ ꯍꯥꯟꯅ ꯐꯔꯝꯕꯅꯤ ꯑꯗꯣ ꯍꯧꯖꯤꯛꯇꯤ ꯏꯐꯠ ꯐꯠꯇ꯭ꯔꯦ ꯑꯗꯣ
ꯅꯦꯄꯥꯜ ꯁꯗ ꯑꯗꯨꯗꯒꯤ ꯀꯩꯅꯣ ꯅꯄꯥꯜ ꯅꯦꯄꯥꯜꯒꯤꯗꯤ ꯔꯤꯂꯦꯁꯟ ꯐꯖꯗ꯭ꯔꯦ ꯕꯪꯒ꯭ꯂꯥꯗꯦꯁꯀꯤꯁꯟ ꯟꯁꯦ ꯍꯟꯗꯛ ꯏꯀꯨꯏ ꯀꯨꯏꯗꯦ ꯁꯥꯏ ꯍꯥꯏꯁꯅꯥꯒꯤ ꯁꯔꯀꯥꯔ ꯑꯋꯥ ꯑꯋꯥ ꯃꯥꯂꯤꯛꯀꯤ ꯁꯔꯀꯥ ꯂꯣꯏꯁꯤꯟꯈꯤꯕ ꯑꯗꯒꯤꯗꯤ ꯌꯥꯝ ꯐꯖꯗꯕ ꯏꯟꯗꯤꯌꯥꯒꯤ ꯏꯟꯗꯤꯌꯥꯗ ꯊ꯭ꯔꯦꯠꯄꯛ ꯄꯤꯔꯛꯄꯒꯤ ꯃꯑꯣꯡ ꯀꯣꯡꯕ ꯁꯨꯝ ꯎꯕ ꯐꯉꯦꯈꯣꯏꯅꯣ
ꯃꯥꯅꯦ ꯃꯥꯅꯦ ꯎꯔꯤꯕꯅꯤ ꯑꯗꯣ
ꯑꯗꯩ ꯏꯟꯗꯤꯌꯥꯒꯤ ꯃꯣꯏꯅ ꯏꯟꯗꯤꯌꯥꯅ ꯊꯋꯥ ꯁꯥꯕꯤꯗ꯭ꯔꯤꯕ꯭ꯔꯥ ꯅꯣꯏꯒꯤꯗꯨꯗꯤ ꯀꯩꯁꯨ ꯈꯟꯗꯦ ꯍꯥꯏꯔꯤꯕ꯭ꯔꯥ ꯀ ꯄꯥꯎꯈꯨꯝ ꯑꯃ ꯏꯄꯤ ꯄꯤꯗꯦꯅꯦ ꯌꯥꯝ
ꯍꯣꯏ ꯑꯗꯣ ꯍꯣꯏ ꯏꯟꯗꯤꯌꯥꯒꯤꯁꯨ ꯃꯅꯨꯡꯗ ꯃꯣꯏꯒꯤ ꯏꯁꯇ꯭ꯔꯦꯇꯦꯖꯤ ꯌꯥꯝ ꯂꯩꯔꯝꯕꯁꯨ ꯌꯥꯏ ꯑꯩꯈꯣꯏꯅ ꯎꯔꯨꯗꯕꯒꯤ ꯋꯥꯅꯤ ꯃꯤꯆꯝ ꯑꯃ ꯑꯣꯏꯅ ꯇꯧꯕꯇꯕꯨ ꯑꯩꯈꯣꯏꯅ
ꯌꯦꯡꯉꯤꯁꯤꯅ ꯁꯨꯝ ꯑꯩꯈꯣꯏꯒꯤ ꯑꯣꯏꯕ ꯃꯣꯠꯇꯨ ꯁꯨꯝ ꯐꯣꯡꯗꯣꯛꯅꯕꯒꯤ ꯋꯥꯅꯤ ꯚ꯭ꯌꯨꯗꯨ ꯂꯩꯕꯥꯛ ꯑꯃ ꯂꯩꯔꯤꯕꯅꯤꯅ ꯍꯣꯏ ꯃꯣꯏꯒꯤꯁꯨ ꯏꯁꯇ꯭ꯔꯦꯇꯤꯖꯤꯗꯤ ꯃꯅꯨꯡꯗ ꯂꯩꯔꯝꯒꯅꯤ ꯑꯗꯣ ꯀꯃꯥꯏ ꯃꯌꯥꯝꯅ ꯃꯣꯏꯅ ꯇꯧꯊꯣꯔꯛꯄꯗꯨ ꯑꯩꯈꯣꯏ ꯄ꯭ꯔꯖꯥꯅ ꯏꯄꯦꯟ ꯄꯦꯟꯅꯗꯕꯒꯤ ꯃꯑꯣꯡ ꯑꯣꯏꯅꯁꯨ
ꯑꯩꯈꯣꯏꯗꯤ ꯁꯦꯡꯅ ꯋꯤꯗꯤ ꯑꯩꯈꯣꯏꯗꯤ ꯏꯟꯗꯤꯌꯥ ꯃ ꯆꯥꯝꯃ ꯑꯣꯏꯅ ꯏꯟꯗꯤꯌꯥꯅꯒ ꯅꯝꯕ ꯄꯥꯛ ꯀꯟꯅ ꯍꯤꯡꯕꯁꯦ ꯑꯩꯈꯣꯏꯗꯤ ꯌꯥꯝ ꯄꯥꯝꯖꯕ ꯍꯥꯏꯇꯥꯥꯔꯦ ꯁꯤꯗ ꯏꯟꯗꯤꯌꯥꯅ ꯕꯪꯒ꯭ꯂꯥꯗꯦꯁ ꯅꯒ ꯕꯪꯒ꯭ꯂꯥꯗꯦꯁ ꯍꯥꯏꯕ ꯂꯩꯕꯥꯛꯨꯒꯤ ꯏꯟꯗꯤꯌꯥꯒ ꯃꯤꯂꯤꯇ꯭ꯔꯤꯒꯤ ꯄꯋꯥꯔꯗ ꯌꯦꯡꯒꯦꯔꯥ ꯏꯀꯣꯅꯣꯃꯤ ꯁꯦꯛꯇꯔ ꯑꯃ ꯁꯦꯛꯇꯔ ꯑꯃ ꯍꯦꯗꯦꯛꯇ ꯏꯟꯗꯤꯌꯥꯗ ꯃꯣꯏꯅ ꯀꯩꯅꯣ ꯆꯦꯂꯦꯟꯖ ꯇꯧꯕ ꯌꯥꯕ ꯂꯩꯕꯥꯛ ꯅꯠꯇꯦ ꯅꯠꯇꯦꯕ ꯁꯤꯒꯤꯅ ꯍꯥꯏꯄ ꯃꯇꯝꯗ ꯅꯣꯏꯗꯣ ꯑꯩꯈꯣꯏ ꯏꯟꯗꯤꯌꯥ ꯏꯟꯗꯤꯌꯥꯁꯤꯦ ꯁꯨꯃꯥꯏꯅ ꯇꯧꯕ ꯂꯩꯕꯥꯛꯅꯤ ꯀꯥꯏꯅ ꯍꯥꯏ ꯍꯦꯠ ꯀꯤꯍꯟꯅꯤꯡꯕꯒꯤ ꯃꯑꯣꯡꯁꯦ ꯎꯕ ꯐꯪꯉꯦꯕ ꯌꯥꯝ ꯑꯩꯈꯣꯏꯅ ꯑꯗꯣ ꯁꯨꯝꯕꯁꯤꯗ ꯑꯩꯈꯣꯏꯁꯨ ꯈꯤꯇꯪ ꯄꯦꯟꯗꯕꯒꯤꯅꯤ ꯑꯩꯈꯣꯏꯁꯨ ꯐꯣꯡꯗꯣꯛꯆꯔꯛꯏꯁꯦꯈ ꯌꯥꯝꯕ ꯑꯗꯣ ꯁꯨꯝ ꯑꯩꯅ ꯁꯨꯝ ꯈꯟꯕ ꯃꯇꯝꯗ ꯁꯨꯝ ꯕꯪꯒ꯭ꯂꯥꯗꯦꯁꯅꯒ ꯏꯟꯗꯤꯌꯥꯗꯒ ꯋꯥ ꯉꯥꯡꯉꯛꯏꯕꯁꯦ ꯁꯨꯝ ꯃꯣꯏꯒꯤ ꯕꯦꯀꯤꯡꯗ ꯑꯇꯣꯞꯄ ꯂꯩꯕꯥꯛ ꯈꯔꯒꯤ ꯕꯦꯀꯤꯡ ꯁꯨꯝ ꯂꯩꯔꯝꯗꯧꯕ ꯃꯥꯜꯂꯦ
ꯃꯥꯅꯦ ꯂꯩ ꯑꯗꯨ ꯂꯩꯗꯅ ꯉꯥꯡꯕ ꯉꯝꯃꯤꯅꯦ ꯑꯗꯨ ꯂꯩꯇ ꯗꯅꯗꯤ ꯃꯣꯏꯒꯤ ꯏꯀꯅꯣꯃꯤꯛꯁꯨ ꯌꯥꯝ ꯋꯥꯡꯕ ꯖꯤꯗꯤ ꯄꯤ ꯋꯥꯡꯕꯁꯨ ꯅꯠꯇꯕ ꯑꯗꯒꯤ ꯑꯩꯈꯣꯏꯒꯤ ꯃꯤꯂꯤꯇ꯭ꯔꯤꯗ ꯌꯦꯡꯉꯒꯁꯨ ꯀꯩꯁꯨ ꯌꯥꯝ ꯃꯄꯥꯡꯒꯜ ꯀꯟꯕ ꯑꯣꯏꯗꯕ ꯃꯣꯏꯅ ꯋꯥ ꯉꯥꯡ ꯈꯥꯡꯕ ꯉꯝꯃꯛꯄ ꯍꯥꯏꯕꯁꯤ ꯃꯣꯏꯒꯤ ꯕꯦꯛꯀꯤꯡꯗ ꯀꯅꯥꯒꯨꯝꯕ ꯈꯔ ꯂꯩꯔꯤ ꯍꯥꯏꯁꯦ ꯏꯁꯦꯡ ꯁꯦꯡꯅ ꯍꯥꯏꯔꯕꯗ ꯆꯩꯅꯥꯒꯨꯝꯕꯅ ꯃꯣꯏꯗ ꯐꯨꯜ ꯁꯞꯄꯣꯔꯠ ꯇꯧꯋꯤ ꯍꯥꯏꯁꯦ ꯑꯦꯀꯅꯃꯤꯛꯇ ꯑꯣꯏꯒꯦꯔꯥ ꯃꯤꯂꯤꯇ꯭ꯔꯤꯗ ꯑꯣꯏꯒꯦꯔꯥ ꯑꯦꯅꯤ ꯁꯦꯛꯇꯔꯗ ꯃꯣꯏꯅ ꯄꯩꯁꯥ ꯊꯥꯗꯗꯅ ꯌꯥꯝꯅ ꯆꯥꯎꯅ ꯃꯇꯦꯡ ꯄꯥꯡꯕꯕꯁꯤꯅ ꯃꯔꯝ ꯑꯣꯏꯔꯀꯥꯟꯗ ꯑꯩꯈꯣꯏ ꯏꯟꯗꯤꯌꯥꯒꯤ ꯃꯊꯛꯇ ꯋꯥ ꯉꯥꯡꯕ ꯉꯝꯃꯛꯏꯅꯦꯕ ꯏꯟꯗꯤꯌꯥꯅ ꯎꯝ ꯏꯟꯗꯤꯌꯥꯒ ꯆꯩꯅꯥꯒ ꯀꯝꯄꯦꯌꯔ ꯇꯧꯔꯛꯄ ꯃꯇꯝꯗꯗꯤ ꯑꯃꯨꯛ ꯆꯩꯅꯤꯌꯥꯅ ꯈꯤꯇꯪ ꯖꯤ ꯗꯤ ꯄꯤꯗꯒꯤ ꯃꯤꯂꯤꯇ꯭ꯔꯤꯗꯒꯤꯁꯨ ꯐꯅꯝ ꯍꯦꯟꯕꯅꯤꯅ ꯏꯟꯗꯤꯌꯥꯅꯁꯨ ꯔꯦꯁꯄꯣꯟꯁꯇꯨ ꯀꯟꯕ ꯃꯑꯣꯡꯗ ꯄꯤꯕ ꯉꯝꯗꯕꯒꯤ ꯃꯑꯣꯡ ꯑꯣꯏꯅ ꯎꯕ꯭ꯔꯥ ꯃꯔꯝꯗꯤ ꯏꯟꯗꯤꯌꯥꯒꯤ ꯍꯧꯖꯤꯛ ꯃꯣꯏꯒ ꯌꯦꯡꯅꯕ ꯃꯇꯝꯗꯗꯤ ꯏꯟꯗꯤꯌꯥꯗ ꯖꯤ ꯗꯤ ꯄꯤꯁꯨ ꯅꯦꯝꯃꯤ ꯃꯤꯂꯤꯇ꯭ꯔꯤꯒꯤ ꯔꯦꯡꯀꯤꯡꯗ ꯌꯦꯡꯉꯒꯁꯨ ꯈꯤꯇꯪ ꯅꯦꯝꯕꯅ ꯃꯔꯝ ꯑꯣꯏꯔꯀꯥꯟꯗ ꯏꯟꯗꯤꯌꯥꯒꯤ ꯑꯣꯏꯅ ꯍꯧꯖꯤꯛꯁꯤ ꯁꯨꯝ ꯌꯥꯅ ꯌꯥꯅꯕ ꯆꯠꯂꯒ ꯖꯤ ꯗꯤ ꯄꯤ ꯋꯥꯡꯕ ꯑꯗꯨꯒ ꯈꯤꯇꯪ ꯑꯩꯈꯣꯏꯒꯤ ꯁꯦꯟꯃꯤꯠꯂꯣꯟꯁꯤ ꯐꯒꯠꯅꯕ ꯔꯣꯝꯗ ꯑꯩꯈꯣꯏꯅ ꯃꯥꯏ ꯑꯣꯟꯁꯤꯜꯂꯀꯥꯟꯗ ꯍꯌꯦꯡ ꯁꯦꯟꯃꯤꯠꯂꯣꯟꯒꯨꯝꯕ ꯑꯗꯨꯒ ꯃꯤꯂꯤꯇ꯭ꯔꯤꯒꯤ ꯈꯨꯠꯁꯨ ꯈꯨꯠꯂꯥꯏ ꯃꯌꯥꯝꯁꯤꯅ ꯄꯥꯡ ꯀ ꯀꯥꯡꯈꯠꯂꯀꯥꯟꯗ ꯑꯗꯨꯒꯤ ꯃꯣꯏꯒꯤ ꯆꯞ ꯆꯥꯕ ꯏꯁꯇ꯭ꯔꯣꯡ ꯔꯦꯁꯄꯣꯟ ꯄꯣꯟꯁ ꯍꯥꯏꯇꯥꯔꯦ ꯑꯗꯨ ꯄꯤꯔꯛꯄ ꯉꯝꯅꯕꯒꯤ ꯑꯗꯨꯃꯥꯏꯅ ꯍꯣꯠꯅꯕ꯭ꯔꯥ ꯍꯥꯏꯅꯁꯨ ꯃꯅꯨꯡꯗ ꯂꯩ ꯂꯩꯔꯝꯕꯁꯨ ꯌꯥꯏ ꯍꯥꯏꯗꯤ ꯂꯥꯟ ꯑꯃ ꯇꯧꯕ ꯍꯥꯏꯁꯤꯃꯛꯇꯕꯨ ꯑ ꯄꯩꯁꯥꯒꯤ ꯃꯈꯥꯁꯨ ꯄꯣꯜꯂꯤ ꯑꯗꯩꯗꯤ ꯈꯨꯠꯂꯥꯏꯒꯤ ꯃꯈꯥꯁꯨ ꯄꯣꯜꯂꯤ ꯑꯗꯨꯒ ꯄ꯭ꯔꯖꯥꯁꯤꯡꯅ ꯁꯞꯄꯣꯔꯠ ꯌꯥꯝ ꯇꯧꯕ ꯑꯃꯁꯨ ꯗꯔꯀꯥꯔ ꯂꯩ ꯂꯩ ꯍꯥꯏꯗꯤ ꯂꯩꯔꯤꯕ ꯂꯩꯕꯥꯛꯇꯨꯗ ꯄ꯭ꯔꯖꯥꯁꯤꯡꯅ ꯌꯥꯝ ꯋꯥꯔꯒ ꯂꯩꯔꯒ ꯑꯩꯈꯣꯏꯅ ꯃꯇꯧ ꯀꯔꯝꯅ ꯂꯩꯕꯥꯛꯇꯨꯅ ꯂꯥꯟ ꯁꯣꯛꯅꯅꯤ ꯅꯠꯇ꯭ꯔꯥ ꯑꯗꯨꯅ ꯑꯩꯈꯣꯏ ꯄ꯭ꯔꯖꯥꯁꯤꯡꯁꯦ ꯍꯥꯟꯅ ꯂꯩꯔꯤꯕ ꯁꯦꯟꯃꯤꯠꯂꯣꯟ ꯐꯒꯠꯍꯟꯕ ꯌꯥꯝ ꯆꯪꯉꯦ ꯍꯥꯏꯇꯥꯔꯦ
ꯏꯔꯅꯦ ꯏꯟꯇꯔꯅꯦꯁꯅꯦꯜꯣꯂꯤ ꯑꯩꯈ ꯔꯁꯤꯌꯥꯅ ꯌꯨꯀ꯭ꯔꯦꯟꯗ ꯂꯥꯟ ꯇꯥꯕꯗ ꯀꯩꯁꯨ ꯂꯣꯏ ꯁꯦꯠꯄ ꯉꯝꯗꯅ ꯑꯗꯨꯝ ꯂꯩꯕ ꯂꯥꯟꯁꯦ ꯏꯟꯗꯤꯌꯥ ꯆꯞ ꯃꯥꯟꯅꯩ ꯖꯤ ꯗꯤ ꯄꯤꯕ ꯃꯣꯏ ꯏꯟꯗꯤꯌꯥ ꯕꯒ꯭ꯂꯥꯗꯦꯁꯇ ꯂꯥꯛꯁꯤꯟꯕ ꯉꯝꯕꯒꯤ ꯃꯃꯤꯗꯤ ꯑꯣꯏꯅ ꯄ꯭ꯔꯦꯛꯇꯤꯀꯦꯜꯂꯤ ꯍꯥꯏꯇꯥꯔꯦ ꯊꯤꯑꯣꯣꯔꯤꯇꯤꯀꯦꯜ ꯇꯥꯔꯒꯗꯤ ꯏꯟꯗꯤꯌꯥ ꯄꯥꯟꯅꯕꯒꯩ ꯁꯨꯡ ꯉꯝꯗꯣꯛ ꯅꯠꯇꯦꯕ ꯃꯣꯏꯅ ꯄ꯭ꯔꯛꯇ ꯇꯧꯔꯀꯥꯟꯗꯗꯤ ꯈꯤꯇꯪ ꯑꯋꯥꯕ ꯑꯗꯨꯝ ꯑꯣꯏꯅꯩ ꯑꯗꯨ ꯌꯨ ꯑꯦꯁ ꯑꯦꯅ ꯏꯔꯥꯟꯗ ꯀꯩꯁꯨ ꯀꯩꯁꯨ ꯍꯦꯟꯅ ꯍꯦꯟꯖꯤꯟꯕ ꯑꯣꯏꯅ ꯎꯗꯦꯕ ꯏꯔꯦꯜꯒ ꯄꯥꯔꯒ ꯂꯥꯟ ꯆꯣꯛꯅꯕꯗꯣ ꯏꯔꯥꯜ ꯅꯒ ꯊꯦꯡꯅꯔꯤꯕ ꯂꯥꯟꯗꯨ ꯏꯔꯥꯟꯁꯨ ꯀꯩꯁꯨ ꯌꯥꯝ ꯍꯦꯟꯅ ꯅꯣꯞꯄ ꯑꯣꯏꯅ ꯎꯗꯦ ꯏꯔꯥꯟꯅ ꯑꯃꯦꯔꯤꯀꯥꯒꯤ ꯏꯀꯅꯃꯤꯗ ꯑꯣꯏꯔꯣ ꯌꯥꯝ ꯆꯥꯎꯅ ꯏꯝꯄꯦꯛ ꯑꯃꯗꯤ ꯄꯤꯔꯤꯅꯦꯕ ꯑꯩꯈꯣꯏꯅ ꯁꯨꯝ ꯎꯕ ꯃꯇꯝꯗ ꯑꯗꯩ ꯏꯟꯗꯤꯌꯥꯒꯤ ꯁ꯭ꯇꯦꯟꯁꯦ ꯑꯃꯦꯔꯤꯀꯥꯒ ꯔꯁꯤꯌꯥꯒꯒꯤ ꯁ꯭ꯇꯦꯟꯁ ꯈꯤꯇꯪ ꯑꯩꯈꯣꯏꯗ ꯆꯃꯝꯅꯕ ꯑꯝ ꯎꯏ ꯌꯥꯝꯕ ꯔꯁꯤꯌꯥꯔ ꯁꯥꯏꯠꯇ ꯂꯩꯕ꯭ꯔꯥ ꯑꯃꯦꯔꯤꯀꯥ ꯁꯥꯏꯠ ꯇ ꯂꯩꯔꯤꯕ꯭ꯔꯥ
ꯏꯟꯗꯤꯌꯥ ꯃꯥꯅꯦ ꯑꯗꯣ ꯏꯟꯗꯤꯌꯥꯒꯤꯁꯤ ꯎꯝ ꯍꯥꯏꯗꯤ ꯖꯤꯑꯣ ꯄꯣꯂꯤꯇꯤꯛꯁꯇ ꯌꯦꯡꯉꯒꯗꯤ ꯄꯣꯂꯤꯇꯤꯛꯁꯁꯤꯗꯤ ꯑꯁꯦꯡꯕ ꯃꯔꯨꯞ ꯍꯥꯏꯖꯤ ꯂꯩꯇꯦ ꯍꯥꯏꯅꯤ ꯍꯥꯏꯅꯤ ꯑ ꯍꯥꯏꯗꯤ ꯃꯥ ꯃꯥꯒꯤ ꯈꯨꯗꯣꯡ ꯆꯕ ꯌꯦꯡꯅꯔꯒ ꯆꯠꯅꯔꯤ ꯉꯥꯛꯇꯅꯦꯕ ꯑꯗꯣ ꯑꯩꯒꯤ ꯃꯣꯠꯀꯤ ꯑꯣꯏꯅꯗꯤ ꯑꯃꯦꯔꯤꯀꯥꯒꯔ ꯔꯁꯤꯌꯥꯒ ꯌꯦꯡꯅꯕꯗꯗꯤ ꯔꯁꯤꯌꯥꯒ ꯏꯟꯗꯤꯌꯥꯒꯗꯤ ꯂꯣꯡ ꯍꯤꯁꯇ꯭ꯔꯤ ꯑꯃ ꯂꯩꯖꯕꯅꯤꯅ ꯔꯤꯂꯦꯁꯟꯁꯨ ꯌꯥꯝ ꯐꯕꯅꯤꯅ ꯉꯁꯤꯐꯥꯎꯗ ꯏꯟꯗꯤꯌꯥꯅ ꯋꯥꯔꯕ ꯃꯇꯝ ꯔꯁꯤꯌꯥꯅ ꯑꯗꯨꯝ ꯃꯇꯦꯡ ꯂꯣꯏ ꯄꯥꯡ ꯄꯥꯡꯉ ꯂꯥꯛꯄꯅꯤ ꯍꯥꯏꯗꯤ ꯌꯨ ꯑꯦꯁ ꯁꯤꯁꯤꯗꯤ ꯎꯝ
ꯏꯟꯗꯤꯌꯥꯒꯤ ꯁꯨꯝꯅꯟ ꯑꯦꯂꯥꯏꯟ ꯃꯨꯃꯦꯟꯒꯤ ꯃꯈꯥꯗ ꯔꯁꯤꯌꯥꯗ ꯃꯇꯦꯡ ꯌꯥꯝ ꯄꯥꯡꯉꯤꯗ ꯍꯥꯏꯗꯤ ꯃꯥꯅ ꯀꯝꯇꯒ ꯑꯦꯂꯥꯏꯟ ꯇꯧꯗꯕꯤꯗ ꯔꯁꯤꯌꯥꯟ ꯑꯃꯦꯔꯤꯀꯥꯅ ꯍꯥꯏꯕ ꯋꯥ ꯇꯥꯗꯕ ꯃꯈ ꯃꯈꯩ ꯔꯁꯤꯌꯥꯗꯒꯤ ꯊꯥꯎ ꯂꯩꯔꯝꯅꯦꯕ ꯃꯌꯥꯝꯅ ꯁꯦꯡꯁꯟ ꯇꯧꯔꯕ ꯔꯁꯤꯌꯥꯗꯨꯗꯒꯤ ꯔꯁꯤꯌꯥꯒꯤ ꯏꯀꯣꯅꯣꯃꯤꯗꯤ ꯏꯟꯗꯤꯌꯥꯅ ꯈꯔꯗ ꯑꯣꯏꯁꯨ ꯀꯜꯂꯤꯅꯦꯕ ꯍꯥꯏꯗꯤ ꯁꯦꯡꯅ ꯑꯩ ꯅꯪꯒꯤꯗꯃꯛ ꯍꯥꯏꯅ ꯂꯦꯞꯇ꯭ꯔꯒꯁꯨ ꯅꯀꯣꯏꯅꯅ ꯌꯥꯝ ꯐꯖꯕ ꯏꯁꯇꯦꯠ ꯑꯃꯗꯤ ꯂꯦꯞꯄꯤꯔꯤꯦ ꯑꯗꯨꯅ ꯑꯃꯦꯔꯤꯀꯥꯐꯧꯗ ꯑꯗꯨꯒꯤ ꯏꯁ ꯑꯗꯨ ꯀꯤꯗꯅ ꯏꯟꯗꯤꯌꯥꯗ ꯁꯦꯡꯁꯟ ꯃꯌꯥꯝ ꯇꯧꯁꯤꯟꯗꯅ ꯍꯧꯖꯤꯛ ꯏꯟꯗꯤꯌꯥ ꯈꯤꯇꯪ ꯑꯃꯦꯔꯤꯀꯥꯒꯤ ꯑꯃꯦꯔꯤꯀꯥꯗ ꯏꯟꯗꯤꯌꯥꯒ ꯍꯧꯖꯤꯛ ꯔꯤꯂꯦꯁꯟ ꯈꯤꯇꯪꯗꯤ ꯐꯖꯗꯕꯗꯤ ꯎꯏꯀꯣ ꯌꯥꯝꯅ ꯑꯗꯨ ꯃ ꯃꯦꯟꯃꯥꯔ ꯃꯦꯟꯃꯥꯔ ꯊꯪꯕ ꯁꯥꯏꯠꯁꯤꯕꯨ ꯌꯥꯝ ꯍꯟꯗꯛ ꯃꯦꯟꯃꯥꯔꯒꯤ ꯀꯩꯅꯣ ꯂꯥꯛꯇꯅ ꯃꯣꯏꯒꯤ ꯄ꯭ꯔꯁꯤꯗꯦꯟ ꯂꯥꯛꯇꯅ ꯏꯟꯗꯤꯌꯥ ꯒ ꯋꯥꯔꯤꯒ ꯁꯥꯟꯅꯗꯅꯒ ꯇꯧꯔꯤꯗꯣ ꯑꯗꯨꯒꯤ ꯔꯤꯂꯦꯁꯟ ꯀꯔꯝꯕ ꯐꯤꯕꯝ ꯂꯥꯛ ꯃꯦꯟꯃꯥꯔꯁꯤꯕꯨ ꯗꯃꯀ꯭ꯔ ꯗꯦꯃꯣꯀ꯭ꯔꯦꯇꯤꯛ ꯐꯣꯡꯕ ꯒꯣꯔꯃꯦꯟꯒ ꯑꯣꯜꯂꯛꯇꯅ ꯗꯦꯃꯣꯀ꯭ꯔꯦꯁꯤꯒ ꯆꯠꯇꯅ ꯂꯥꯛꯇꯣꯏ ꯖꯥꯠꯂꯥ ꯃꯣꯏꯒꯤ ꯎꯡꯁꯥꯡ ꯁꯨꯡꯒꯤꯗꯤ ꯍꯧꯖꯤꯛ ꯍꯥꯎꯁ ꯑꯦꯔꯦꯁꯇ ꯑꯗꯨꯝ ꯂꯩꯕꯒꯤ
ꯃꯦꯝꯃꯥꯒꯤꯁꯤꯦ ꯑꯩꯈꯣꯏꯅ ꯍꯥꯏꯕ ꯉꯝꯗꯦ ꯍꯥꯏꯇꯥꯔꯦ ꯃꯔꯝꯗꯤ ꯃꯣꯏꯒꯤꯗꯤ ꯃꯤꯂꯤꯇ꯭ꯔꯤꯅ ꯄꯋꯥꯔ ꯌꯥꯝ ꯄꯥꯏꯌꯦꯕ ꯃꯣꯏꯒꯤ ꯑꯗꯨꯅ ꯃꯣꯏꯗ ꯗꯦꯃꯣꯀ꯭ꯔꯦꯁꯤꯁꯤ ꯃꯣꯏꯒꯤ ꯃꯤꯂꯤꯇ꯭ꯔꯤꯅ ꯄꯥꯝꯗꯕ ꯄ꯭ꯔꯖꯥꯅ ꯄꯥꯝꯃꯒꯁꯨ ꯑꯗꯨꯅ ꯃꯔꯝ ꯑꯣꯏꯔꯀ ꯃꯣꯏꯁꯨ ꯀꯔꯞꯁꯟꯁꯤ ꯌꯥꯝ ꯀꯟꯕ ꯍꯥꯏꯇꯥꯔꯦ ꯍꯥꯏꯇꯥꯔꯦꯅꯦ ꯑꯩꯈꯣꯏꯅ ꯁꯨꯝ ꯌꯦꯡꯖꯕ ꯃꯇꯝꯗ ꯚ꯭ꯌꯨꯗꯀꯣ ꯀꯔꯞꯁꯟ ꯀꯝꯕ ꯑꯗꯨꯒ ꯃꯤꯂꯤꯇ꯭ꯔꯤꯅ ꯄꯋꯥꯔꯁꯤ ꯂꯣꯏꯅ ꯄꯥꯏꯁꯤꯟꯅꯤꯡꯕꯒꯤ ꯃꯑꯣꯡꯗ ꯂꯩꯌꯦ ꯑꯗꯨꯅ ꯗꯦꯃꯣꯀ꯭ꯔꯦꯁꯤ ꯃꯦꯟꯃꯥꯔꯗ ꯗꯦꯃꯣꯀ꯭ꯔꯦꯁꯤ ꯆꯠꯄ ꯍꯥꯏꯁꯦ ꯈꯤꯇꯪꯗꯤ ꯋꯥꯅ ꯊꯣꯛꯈꯤꯅꯤ ꯍꯧꯖꯤꯛ ꯀ ꯑꯣꯏꯅꯗꯤ
ꯗꯃꯣ ꯃꯃꯥꯡꯒꯤ ꯍꯧꯖꯤꯛꯀꯤ ꯂꯩꯔꯤꯕ ꯂꯥꯟꯁꯤ ꯄ꯭ꯔꯤꯊꯤꯕꯤ ꯌꯦꯡꯕ ꯃꯇꯝꯗ ꯄ꯭ꯔꯤꯊꯤꯕꯤꯒꯤ ꯂꯩꯕꯥꯛ ꯃꯌꯥꯝꯁꯤꯅ ꯅꯥꯀꯟ ꯑꯃꯗ ꯁꯞꯄꯣꯔꯠ ꯇꯧꯕ ꯑꯣꯏꯅ ꯎꯗꯦ ꯌꯥꯕ ꯑꯅꯤꯃꯛꯇ ꯁꯄꯣꯔꯠ ꯇꯧꯕꯒꯤ ꯃꯑꯣꯡꯗ ꯁꯨꯝ ꯎꯕ ꯐꯪꯉꯦꯕ ꯆꯩꯅꯥꯅ ꯑꯣꯏꯒꯦꯔꯥ ꯑꯃꯦꯔꯤꯀꯥ ꯑꯣꯏꯒꯦꯥ ꯗꯦꯃꯣꯀ꯭ꯔꯦꯁꯤꯗꯁꯨ ꯁꯄꯣꯔꯠ ꯈꯔꯦ ꯇꯧꯁꯤꯟꯕ ꯑꯗꯨꯗꯒꯤ ꯗꯤꯛꯇꯦꯛꯇꯔꯁꯤꯞ ꯒꯣꯔꯃꯦꯟꯗꯁꯨ ꯍꯥꯏꯐꯦꯠ ꯁꯞꯄꯣꯔꯠ ꯈꯔ ꯇꯧꯁꯤꯟꯗꯣ ꯍꯌꯦꯡ ꯑꯃꯅꯕꯨ ꯀꯥꯔꯁꯨ ꯑꯃꯅꯕꯨ ꯀꯥꯔꯁꯨ ꯐꯤꯐꯇꯤ ꯐꯤꯐꯇꯤꯒꯤ ꯇꯥꯏꯞꯇꯁꯨ ꯌꯥꯝꯅ ꯄ꯭ꯔꯤꯊꯤꯕꯤꯒꯤ ꯁꯥꯟꯅꯥꯅꯕꯨꯡꯒꯤ ꯇꯥꯏꯞꯇ ꯑꯃꯗꯤ ꯎ ꯐꯪꯉꯤ ꯃꯣꯏꯁꯦꯀꯣ ꯍꯌꯦꯡ ꯀꯣꯟꯅ ꯃꯣꯏ ꯑꯃꯅꯕꯨ ꯀꯥꯔꯁꯨ ꯑꯃꯅꯕꯨ ꯀꯥꯔꯁꯨ
ꯎꯝ ꯎꯝ ꯍꯣꯏ ꯃꯦꯟꯃꯥꯗ ꯃꯦꯟꯃꯥꯔꯗ ꯗꯦꯃꯣꯀ ꯃꯃꯣꯀ꯭ꯔꯦꯁꯤ ꯂꯥꯛꯄ ꯍꯥꯏꯁꯤ ꯏꯟꯗꯤꯌꯥꯒꯤ ꯑꯣꯏꯅꯗꯤ ꯈꯤꯇꯪ ꯅꯨꯡꯉꯥꯏꯕ ꯑꯗꯨꯒ ꯔꯤꯂꯦꯁꯟ ꯐꯕ ꯍꯥꯏꯗꯨ ꯂꯥꯛꯀꯗꯣꯏꯅꯦꯕ
ꯗꯤ ꯗꯦꯃꯣꯀ꯭ꯔꯦꯁꯤ ꯆ ꯆꯥ ꯃꯔꯨꯞꯅꯤ ꯍꯥꯏꯔꯤꯕꯅꯦꯕ
ꯃꯦꯟꯃꯥꯔꯗ ꯃꯤꯂꯤꯇ꯭ꯔꯤ ꯄꯥꯏꯕꯅꯤꯅ ꯆꯩꯅꯥꯒꯨꯝꯕꯕꯁꯤꯅ ꯁꯞꯄꯣꯔꯠ ꯌꯥꯝ ꯆꯥꯎꯅ ꯇꯧꯋꯦ ꯄꯩꯁꯥ ꯌꯥꯝ ꯂꯣꯟꯒ ꯊꯥꯗꯗꯅ ꯇꯧꯕꯅꯤꯅ ꯏꯟꯗꯤꯌꯥꯒ ꯃꯔꯤꯁꯦ ꯀꯌꯥ ꯏꯐꯠ ꯐꯠꯇꯦ ꯍꯧꯖꯤꯛꯀꯤ ꯑꯣꯏꯅ
ꯑ ꯑꯨꯝ ꯁꯦꯡꯅ ꯍꯥꯏꯔꯒꯗꯤ ꯃꯤꯂꯤꯇ꯭ꯔꯤ ꯐꯣꯝꯂꯤ ꯇ꯭ꯔꯤ ꯒꯔꯃꯦꯟꯗꯨꯗ ꯆꯩꯅꯥꯅ ꯁꯞꯄꯣꯔꯠ ꯁꯦꯡꯅ ꯇꯧꯔ ꯂꯩꯒꯦ ꯍꯥꯏꯕꯨꯗꯤ ꯍꯥꯏꯕ ꯄꯥꯎꯁ ꯑꯗꯨꯝ ꯐꯣꯡꯅ ꯇꯥꯔ ꯑꯃ ꯑꯣ ꯁꯨꯝ ꯃꯣꯏꯒꯤ ꯀꯔꯤ ꯐꯦꯜ ꯗꯤꯐꯦꯟꯁ ꯐꯣꯔꯁ ꯄꯤ ꯇꯤ ꯑꯦꯐ ꯍꯥꯏꯕ ꯑꯣꯏ ꯃꯥꯜꯂꯦ ꯄꯤ ꯤ ꯑꯦꯐ ꯀꯨꯝꯕꯗꯨꯗ ꯀꯩꯅꯣꯒꯤ ꯆꯩꯅꯥ ꯃꯦꯠ ꯈꯨꯠꯂꯥꯏꯒꯨꯝꯕ ꯁꯨꯝ ꯐꯪꯕ ꯎꯕꯗꯨꯗ ꯆꯩꯅꯥꯅ ꯑꯃꯨꯛ ꯃꯣꯏꯗ ꯁꯞꯄꯣꯔꯠ ꯇꯧꯔꯕ꯭ꯔꯥ ꯑꯅꯤꯃꯛ ꯐꯤꯞꯇꯤ ꯤ ꯇꯧꯔꯕ꯭ꯔ ꯁꯤꯒꯤ ꯄꯣꯠꯠꯇꯗꯤꯦꯦꯡꯅꯗ ꯂꯨꯕ ꯒꯃꯦꯟꯁꯤꯗ ꯁꯥꯟꯅꯕꯤꯕꯒꯤ ꯃꯑꯣꯡ ꯑꯃ ꯎꯕꯗꯤ ꯐꯪꯉꯦ ꯍꯥꯏꯕꯀꯣ
ꯍꯣꯏ ꯍꯣꯏ ꯑꯗꯨ ꯃꯣꯏ ꯎꯝ
ꯍꯥꯏꯕꯤꯌꯣ
ꯃꯣꯏꯒꯤ ꯑꯣꯏꯅ ꯍꯣꯏ ꯈꯨꯠꯂꯥꯏꯁꯦ ꯃꯣꯏꯅ ꯃꯅꯨꯡꯗ ꯁꯄꯣꯔꯠ ꯁꯨꯝ ꯇꯧꯅꯔꯝꯕꯁꯨ ꯌꯥꯏ ꯑꯗꯨꯒ ꯑꯗꯨ ꯅꯠꯇꯕꯤꯗ ꯑꯩꯈꯣꯏꯒꯤ ꯁꯨꯝ ꯑꯥꯔꯃꯤꯒꯨꯝꯕ ꯑꯩꯈꯣꯏꯒꯤ ꯃꯦꯟꯃꯥꯔ ꯃꯤꯂꯤꯇ꯭ꯔꯤꯅ ꯄꯥꯏꯕꯗꯒꯤ ꯁꯨꯝ ꯂꯥꯟ ꯁꯣꯛꯅꯕꯗꯒꯤ ꯑꯩꯈꯣꯏꯒꯤ ꯁꯤ ꯁꯤꯈꯤꯕ ꯈꯣꯠꯈꯤꯕꯗꯒꯤ ꯂꯩꯥꯏꯍꯧꯕ ꯈꯣꯠꯄ ꯈꯨꯠꯂꯥꯏꯗꯣ ꯃꯣꯏꯅ ꯍꯦꯛ ꯈꯨꯟꯗꯅ ꯄꯥꯏꯈꯤꯕ ꯄꯥꯏꯔꯝꯕꯁꯨ ꯁꯨ ꯑꯗꯨꯒꯤ ꯄꯣꯖꯤꯕꯤꯂꯤꯇꯤꯁꯨ ꯋꯥꯡ ꯋꯥꯡ ꯉꯝꯕ ꯌꯥꯏ ꯑꯣꯔ ꯃꯣꯏꯅ ꯃꯅꯨꯡꯗ ꯄꯣꯂꯤꯇꯤꯛꯁ ꯁꯥꯏꯁꯦ ꯑꯩꯈꯣꯏꯅ ꯎꯕ ꯅꯠꯇꯦꯗꯅ ꯁꯞꯄ꯭ꯂꯥꯏ ꯇꯧꯔꯝꯕꯁꯨ ꯌꯥꯏ ꯑꯗꯨꯕꯨ ꯍꯥꯏꯕ ꯉꯝꯗꯦ ꯎꯝ
ꯐꯖꯕ ꯋꯥꯐꯝꯅꯦ ꯑꯗꯨ ꯃꯣꯏ ꯏꯟꯗꯤ ꯃꯦꯟꯃꯥꯔꯗ ꯂꯥꯟ ꯁꯣꯛꯅꯕ ꯕꯪꯒ꯭ꯂꯥꯗꯦꯁꯇ ꯂꯥꯟ ꯁꯣꯛꯅꯕ ꯍꯥꯏꯁꯦ ꯏꯟꯗꯤꯌꯥꯒꯤꯗꯤ ꯌꯥꯝ ꯗꯤꯁꯑꯦꯠꯕꯥꯟꯇꯦꯖ ꯑꯣꯏꯅ ꯎꯏꯀꯣ ꯑꯩꯈꯣꯏ ꯍꯧꯖꯤꯛ ꯃꯅꯤꯄꯨ꯭ꯔꯗ ꯊꯣꯛꯏꯕ ꯐꯦꯝꯒꯤ ꯑꯣꯏꯕ ꯂꯥꯟꯁꯤ ꯍꯥꯏꯇꯥꯥꯔꯒꯁꯨ ꯁꯦꯡꯅ ꯍꯥꯏꯔꯒꯗꯤ ꯏꯜꯂꯤꯒꯦꯜ ꯕꯦꯟꯗꯒꯤ ꯍꯧꯔꯛꯄ ꯂꯥꯟꯅꯦꯕ ꯃꯈꯣꯏꯅ ꯂꯥꯛꯁꯤꯜꯂꯒ ꯂꯩꯁꯤꯜꯂꯦ ꯑꯗꯨ ꯁꯨꯝ ꯃꯣꯏꯗꯤ ꯃꯐꯝꯗꯨꯗꯗꯤ ꯌꯥꯝꯅ ꯍꯤꯡꯁꯥ ꯑꯣꯏꯕ ꯚꯥꯏꯌꯣꯂꯦꯟꯁꯇ ꯊꯟꯕ ꯃꯐꯝꯗꯨꯗꯒꯤꯗꯤ ꯌꯥꯝ ꯅꯨꯡꯉꯥꯏꯕ ꯃꯐꯝ ꯑꯃꯗ ꯂꯥꯛꯄꯗꯨꯗꯤ ꯍꯟꯅꯤꯡꯗ꯭ꯔꯕꯅꯤꯅ ꯃꯣꯏꯒꯤꯗꯤ ꯁꯤꯗ ꯂꯩꯕꯒꯤ ꯅꯨꯡꯉꯥꯏꯕꯁꯤ ꯐꯪꯉꯦꯕ ꯑꯗꯨꯅ ꯀꯝꯃꯨꯅꯤꯇꯤ ꯑꯩꯒꯤꯁꯨ ꯑꯩꯒꯤ ꯏꯄꯥꯗꯣ ꯄꯥꯀꯤꯁꯇꯥꯟꯗ ꯂꯩꯔꯒ ꯑꯩ ꯏꯟꯗꯤꯌꯥꯗ ꯍꯜꯂꯛꯒ ꯂꯩꯇꯥꯥꯔꯗꯤ ꯑꯩ ꯏꯄꯥꯗꯣ ꯑꯩ ꯏꯟꯗꯤꯌꯥ ꯏꯟꯗꯤꯌꯥ ꯑꯗꯨꯝ ꯂꯩꯍꯟꯅꯤꯡꯉꯤꯅꯤꯕ ꯑꯩꯅꯁꯨ ꯑꯗꯨꯒꯤ ꯃꯣꯏ ꯀꯝꯃꯨꯅꯤꯇꯤ ꯃꯁꯦꯟ ꯀꯟꯈꯠꯅꯕ ꯑꯗꯨꯒꯤ ꯃꯑꯣꯡ ꯑꯃꯗꯤ ꯑꯗꯨ ꯁꯤ ꯃꯦꯟꯃꯥ꯭ꯔ ꯈꯛꯀꯤ ꯋꯥꯔꯤ ꯅꯠꯇꯦ ꯏꯌꯥꯝꯕꯁꯤ ꯀꯩꯅꯣꯗꯁꯨ ꯌꯥꯝ ꯊꯣꯛꯑꯦ ꯕꯪꯒ꯭ꯂꯥꯗꯦꯁꯇꯒꯤ ꯍꯥꯡꯖꯤꯜꯂꯛꯄ ꯀꯩꯅꯗꯒꯤ ꯃꯣꯏꯁꯦ ꯋꯦꯁ ꯕꯦꯡꯒꯜ ꯇ꯭ꯔꯤꯄꯨꯔꯥ ꯑꯗꯒꯤ ꯑꯁꯥꯝ ꯁꯤꯗ ꯌꯥꯝ ꯆꯥꯎꯅ ꯊ‌ꯣꯛ ꯃꯣꯏꯒꯤ ꯗꯤ ꯑꯦꯟ ꯑꯥꯔ ꯁꯤ ꯑꯦꯟ ꯑꯥꯔ ꯁꯤꯗꯅ
ꯎꯝ ꯍꯣꯏ ꯃꯣꯏꯒꯤ ꯑꯁꯥꯝꯒꯤ ꯑꯦꯟ ꯑꯥꯔ ꯁꯤꯒꯤ ꯄ꯭ꯔꯣꯁꯦꯁ ꯑꯗꯨꯝ ꯇꯧꯔꯤ ꯑꯗꯨ ꯈꯤꯇꯪ ꯆꯌꯦꯠꯅꯕ ꯈꯔꯗꯤ ꯑꯗꯨꯝ ꯂꯩꯕ ꯃꯥꯜꯂꯦ ꯑꯗꯣ ꯑꯩꯈꯣꯏ ꯃꯅꯤꯄꯨ꯭ꯔꯒꯤ ꯑꯣꯏꯅꯁꯨ ꯑꯦꯟ ꯑꯥꯔ ꯁꯤꯗꯤ ꯌꯥꯝ ꯗ꯭ꯔꯀꯥ꯭ꯔ ꯂꯩꯔꯕꯅꯦ ꯍꯧꯖꯤꯛꯀꯤ ꯂꯩꯔꯤꯕ ꯁꯤꯅꯥꯔꯤꯌꯑꯣꯁꯤꯗ ꯌꯦꯡꯉꯒꯗꯤ ꯃꯔꯝꯗꯤ ꯑꯩꯈꯣꯏꯒꯤ ꯃꯅꯤꯄꯨꯔꯒꯤ ꯌꯦꯜꯍꯧꯃꯤꯁꯤꯡ ꯑꯩꯈꯣꯏꯒꯤ ꯏꯟꯗꯤꯖꯤꯅꯁ ꯄꯤꯄꯜꯁꯤꯡꯁꯦ ꯑꯩꯈꯣꯏꯒꯤ ꯏꯜꯂꯤꯒꯦꯜ ꯃꯥꯏꯒ꯭ꯔꯦꯟꯁꯤꯡꯅ ꯅꯝꯍꯠꯂꯒ ꯊꯝꯃꯛꯄꯒꯤ ꯇꯥꯏꯞꯇ ꯑꯃ ꯎꯕ ꯐꯪꯉꯤꯗꯅ ꯍꯧꯖꯤꯛꯁꯦ ꯑꯗꯨꯅ ꯑꯩꯈꯣꯏ ꯏꯟꯗꯤꯖꯤꯅꯁꯝ
ꯗꯤꯂꯤꯃꯤꯇꯦꯁꯟ ꯕꯤꯜ ꯄꯥꯁ ꯇꯧꯊꯣꯛꯈ꯭ꯔꯕ ꯑꯗꯒꯤ ꯏꯜꯂꯤꯒꯦꯟ ꯏꯃꯤꯒꯦꯟ ꯒꯁ‌ꯦ ꯏꯜꯂꯤꯒꯦꯟ ꯑꯣꯟꯊꯣꯛꯈ꯭ꯔꯕ ꯑꯗꯨ ꯑꯣꯏ ꯇꯔꯒꯗꯤ ꯁꯦꯡꯅ ꯃꯅꯤꯄꯨꯔꯁꯦ ꯊꯥꯏꯅꯗꯒꯤ ꯄꯨꯋꯥꯔꯤꯒꯤ ꯋꯥꯔꯤꯗꯒꯤ ꯃꯩꯇꯩꯅ ꯃꯩꯇꯩꯅ ꯃꯦꯖꯣꯔꯤꯇꯤꯅꯤ ꯍꯥꯏꯕ ꯄꯣꯠꯇꯨ ꯃꯥꯡꯈ꯭ꯔꯒ ꯑꯇꯣꯞꯄ ꯀꯝꯃꯨꯅꯤꯇꯤ ꯍꯥꯏꯇꯥꯔꯦ ꯃꯣꯏꯅ ꯃꯦꯖꯣꯔꯤꯇꯤ ꯑꯣꯏꯈꯤꯕꯒꯤ ꯃꯑꯣꯡ ꯍꯥꯟꯅ ꯃꯦꯖꯣꯔꯤꯇꯤ ꯑꯣꯏꯔꯝꯕ ꯀꯝꯃꯨꯅꯤꯇꯤ ꯅꯠꯇꯕ ꯑꯇꯣꯞꯄ ꯍꯥꯟꯅ ꯏꯟꯗꯤꯖꯤꯅꯁ ꯑꯣꯏꯗꯕ ꯀꯝꯃꯨꯅꯤꯇꯤ ꯑꯇꯣꯞꯄ ꯀꯝꯃꯨꯅꯤꯇꯤꯅ ꯃꯦꯖꯣꯔꯤꯇꯤ ꯃꯨꯟꯈꯤꯕꯒꯤ ꯃꯑꯣꯡꯗꯤ ꯎꯕꯥ ꯐꯪꯉꯤ ꯏꯌꯥꯝꯕꯀꯣ ꯑꯁꯤ ꯑꯩꯈꯣꯏꯒꯤ ꯑꯦꯟ ꯑꯥꯔ ꯁꯤꯁ ꯌꯥꯝꯅ ꯗꯔꯀꯥꯔ ꯑꯣꯏꯕ ꯌꯥꯝ ꯑꯊꯨꯕꯗ ꯗꯔꯀꯥꯔꯗꯤ ꯅꯤ ꯕꯦꯁ ꯌꯥꯝ ꯁꯦꯝꯃꯕ ꯃꯇꯨꯡꯗ ꯑꯗ ꯀꯃꯨꯅꯤꯇꯤ ꯈꯨꯗꯤꯡꯃꯛ ꯏꯂꯤꯒꯦꯜ ꯃꯣꯏ ꯏꯂꯤꯒꯦꯜ ꯑꯣꯏ ꯍꯥꯏꯕꯗꯤ ꯍꯥꯏꯕ ꯌꯥꯗꯦꯀꯣ ꯑꯌꯥꯝꯕ ꯑꯩꯈꯣꯏꯅ ꯃꯩꯍꯧꯔꯣꯝꯒꯤ ꯃꯇꯝ ꯅꯤꯡꯊꯧ ꯋꯍꯥꯛꯇꯛꯇ ꯂꯥꯛꯇꯅ ꯂꯩꯔꯝꯃꯕ ꯁꯤꯗ ꯆꯥꯗꯥ ꯅꯧꯗꯥ ꯁꯟꯗꯣꯛꯇꯨꯅ ꯂꯩꯈ꯭ꯔꯕ ꯁꯦꯡꯅꯩ ꯃꯅꯤꯄꯨꯔꯗ ꯂꯩꯔꯛꯑꯕ ꯀꯥꯡꯕꯨꯁꯤꯗ ꯑꯗꯨꯝ ꯌꯥꯎꯔꯤꯕꯅꯦꯕ ꯃꯅꯤꯄꯨꯔ ꯋꯥꯔꯕ ꯃꯇꯝꯗ ꯋꯥꯃꯤꯟꯅꯔꯛꯄ ꯅꯨꯡꯉꯥꯏꯕ ꯃꯇꯝꯗ ꯅꯨꯡꯉꯥꯏ ꯌꯥꯎꯔꯦ ꯎꯝ
ꯍꯣꯏ ꯐꯔꯦ